ꯇꯕ꯭ꯔꯣ ꯇꯕ꯭ꯔꯣ
ꯍꯣꯏ ꯇꯥꯔꯦ ꯇꯥꯔꯦ
ꯀꯦꯗꯧꯔꯤꯒꯦ
ꯎꯝ ꯐꯝꯃꯒ ꯂꯩ
ꯅꯨꯡꯉꯥꯏꯔꯤꯕꯣ ꯅꯪꯕꯣ
ꯅꯨꯡꯉꯥꯏꯇ꯭ꯔꯦꯗ ꯎꯝ
ꯄꯥꯎ ꯐꯥꯎꯅꯗꯕ ꯀꯨꯏꯔꯦ ꯍꯦꯍꯦ
ꯐꯥꯎꯅꯗꯕ ꯀꯨꯢꯔꯦ ꯅꯪꯅ ꯇꯧꯔꯛꯇꯒꯤꯔꯣ ꯍꯥꯏꯔꯛꯇꯕ ꯑꯩꯉꯣꯟꯗ
ꯑꯩꯗꯣ ꯍꯟꯗꯛ ꯃꯔꯛ ꯊꯕꯛ ꯈꯔ ꯆꯤꯜꯂꯕ ꯑꯗꯨꯒꯤ ꯇꯧꯔꯛꯇ꯭ꯔꯦ
ꯌꯥꯝ ꯆꯤꯟꯕ ꯃꯥꯜꯂꯦ
ꯆꯤꯜꯂꯦ
ꯉꯔꯥꯡ ꯕꯣꯜ ꯌꯦꯡꯗ꯭ꯔꯕ ꯅꯪꯗꯤ
ꯌꯦꯡꯗꯦ ꯑꯁ ꯄꯨꯡ ꯇꯔꯥꯃꯥꯊꯣꯏ ꯇꯥꯕꯗ ꯇꯨꯝꯃꯦ ꯇꯨꯝꯅꯤꯡꯃꯟꯗꯅ ꯋꯥꯃꯟꯗꯅ ꯏꯁꯥꯗꯣ
ꯑꯩ ꯉꯔꯥꯡ ꯅꯪꯉꯣꯟꯗ ꯀꯩꯅꯣ ꯃꯦꯁꯦꯁ ꯊꯕꯗꯣ ꯅꯪ ꯈꯨꯝꯗ꯭ꯔꯦꯕ
ꯈꯪꯗ꯭ꯔꯦ ꯑꯩ ꯑꯗꯣ ꯑꯩꯅ ꯁꯪꯕ ꯀꯥꯟꯗꯗꯤ ꯒ꯭ꯔꯨꯞꯇꯕꯨꯗꯤ ꯃꯦꯁꯦꯁ ꯊꯥꯏ ꯑꯗꯣ
ꯑꯦ ꯑꯗꯨ ꯉꯔꯥꯡꯗꯤ ꯁꯟꯗꯦꯅꯤꯗꯅ ꯅꯪ ꯊꯕꯛ ꯆꯠꯂꯝꯃꯣꯏꯌꯦ
ꯆꯠꯂꯦ ꯉꯔꯥꯡ ꯄꯨꯡ ꯃꯥꯄꯜꯗꯅꯦ ꯍꯜꯂꯛꯄꯗꯣ ꯑꯗꯨꯒꯤ ꯍꯜꯂꯛꯑꯦ ꯑꯗꯨꯒ ꯏꯔꯨꯖꯗꯕꯁꯨ ꯅꯨꯃꯤꯠ ꯑꯅꯤꯒꯨꯝꯕ ꯁꯨꯔꯦꯕꯀꯣ ꯑꯗꯨ ꯑꯗꯨꯒꯤ ꯁꯤꯔꯅꯤꯌꯦꯕ ꯑꯩꯗꯣ ꯑꯁ ꯉꯝꯗ꯭ꯔꯦꯅ ꯍꯥꯏꯗꯤ ꯍꯜꯂꯛꯄ ꯈꯨꯗꯤꯡ ꯋꯥꯔꯕꯅꯤꯅ ꯑꯩꯗꯣ ꯏꯔꯨꯖꯗꯕꯤꯗ
ꯎꯌꯦ
ꯗꯥꯏꯔꯦꯛ ꯗꯥꯏꯔꯦꯛ ꯐꯃꯨꯡꯗꯅꯦꯕꯀꯣ ꯆꯥꯕ ꯂꯣꯏꯕꯒ
ꯑꯗꯨꯒꯤ ꯉꯔꯥꯡꯈꯛ ꯐꯤꯁꯨ ꯃꯌꯥꯝꯅꯦ ꯁꯨꯔꯤꯁꯦ ꯑꯩꯅ ꯉꯔꯥꯡ
ꯄꯤꯁꯛ ꯑꯦ ꯊꯕꯛ ꯆꯠꯂꯣꯢꯇ꯭ꯔꯣ
ꯆꯠꯀꯅꯤ
ꯎꯝ ꯋꯥꯥꯏꯌꯦ ꯐꯦꯟ ꯇꯨꯝꯅ ꯄꯨꯕꯒꯤꯔ ꯈꯪꯗꯦ
ꯑꯧ ꯕꯣꯜ ꯌꯦꯡꯕ꯭ꯔꯣ
ꯑꯥ ꯌꯦꯡꯢ
ꯕ꯭ꯔꯥꯖꯤꯜ ꯁꯤꯔꯦꯅꯦ
ꯕ꯭ꯔꯖꯤꯜ
ꯎꯝ
ꯁꯤꯇꯧꯗꯅ ꯀꯩ ꯍꯥꯏꯔꯨꯅꯤ ꯎꯄꯥꯢ ꯂꯩꯇꯦ ꯑꯁ ꯉꯔꯥꯡꯒꯤ
ꯑꯪ ꯀꯩꯅꯣ ꯃꯦꯆꯁꯤ ꯌꯥꯝ ꯐꯖꯩꯌꯦ ꯅꯣꯔ ꯅꯣꯔꯋꯦꯒ ꯀꯩꯅꯣꯒꯗꯣ ꯕ꯭ꯔꯥꯖꯤꯜꯒꯤꯗꯣ
ꯎꯝ
ꯖꯤꯠ ꯌꯥꯝ ꯍꯩꯕꯁꯨ ꯂꯩꯇꯦ ꯌꯥꯝ ꯄꯪꯕꯁꯨ ꯅꯠꯇꯦꯕ ꯃꯕꯥꯟꯅꯤꯒꯤ ꯃꯦꯆꯁꯦ
ꯎꯝ
ꯄꯨꯔ ꯑꯦꯚ꯭ꯔꯦꯖꯅꯦꯕ ꯃꯕꯥꯟꯅꯤꯒꯤ ꯇꯤꯝ ꯀꯟꯕ ꯉꯥꯛꯇꯅꯦꯕꯀꯣ ꯍꯥꯞ ꯃꯃꯥꯡꯅꯗꯤ ꯒꯣꯜ ꯑꯝꯐꯥꯎ ꯆꯟꯗꯕꯅꯦ
ꯎꯝ
ꯃꯊꯪꯗ ꯆꯪꯉꯒ ꯑꯥ ꯁꯠ ꯁꯠ ꯁꯠ ꯇꯧꯔꯤ
ꯎꯝ ꯎꯝ ꯑꯩꯗꯤ ꯋꯥꯆꯦꯞ ꯏꯁꯇꯦꯇꯁꯇ ꯕꯣꯜ ꯌꯦꯡꯉꯦ
ꯑꯗꯨꯅ ꯍꯦꯟꯅ ꯅꯨꯡꯉꯥꯏꯕ
ꯎꯝ
ꯆꯥꯛꯂꯥꯝꯗ꯭ꯔꯣ
ꯂꯥꯝꯗꯦ ꯆꯥꯛ ꯀ ꯑꯝꯇ ꯆꯥꯅꯤꯡꯗ꯭ꯔꯦ ꯏꯊꯟꯇ ꯂꯩꯕꯅꯤꯅ
ꯑꯥ ꯑꯣꯏ ꯅꯊꯟꯗ ꯑꯣꯏꯔꯕꯣ
ꯏꯃꯥꯟꯅꯕꯤ ꯉꯁꯤꯅ ꯍꯜꯂꯛꯑꯦ
ꯃꯌꯨꯝ ꯆꯠꯈꯤꯕ
ꯕꯥꯔꯗꯦ ꯇ꯭ꯔꯤꯞ ꯆꯠꯈꯤꯕ
ꯁꯥꯁ ꯅꯩꯔꯦꯍꯦ ꯑꯗꯨꯗꯤ
ꯅꯩꯕꯖꯥꯠꯅꯦ
ꯂꯥꯁ ꯇ ꯍꯜꯂꯛꯇ꯭ꯔꯗꯤ ꯑꯪ
ꯑꯩꯁꯨ ꯌꯥꯎ ꯌꯥꯎꯁꯦ ꯍꯥꯏꯔꯛꯑꯦ ꯑꯁ ꯉꯝꯃꯔꯣꯏ ꯑꯩꯅ ꯊꯕꯛ ꯑꯣꯐ ꯂꯧꯕ ꯌꯥꯔꯣꯏꯅ
ꯅꯨꯃꯤꯠ ꯀꯌꯥ ꯆꯠꯂꯨꯒꯤ
ꯐ꯭ꯔꯥꯏꯗꯦꯗꯩ ꯆꯠꯈꯤꯕꯅꯦ ꯐ꯭ꯔꯥꯏꯗꯦ ꯅꯨꯡꯊꯤꯟꯗꯩ ꯆꯠꯈꯤꯕꯅꯦ ꯑꯗꯨ ꯉꯁꯤ ꯈꯛꯇ ꯍꯜꯂꯛꯑꯦ ꯑꯌꯨꯛꯇ ꯑꯩꯗꯣ ꯐꯖꯅ ꯇꯨꯝꯃꯝꯕꯅꯦꯕꯀꯣ ꯄꯨꯡ ꯇꯔꯨꯛ ꯇꯥꯔꯦꯕ
ꯑꯥ
ꯃꯪꯒꯗꯣ ꯃꯪꯗꯅ ꯐꯖꯅ ꯇꯨꯝꯃꯤꯀꯥꯟꯗꯨꯗ ꯊꯣꯡꯗꯣ ꯊꯤꯟ ꯊꯤꯜꯂꯕ ꯊꯤꯜꯂꯝꯕ ꯃꯥꯅꯦꯕ ꯃꯥꯅ ꯃꯥꯅ ꯑꯌꯨꯛꯇ ꯄꯨꯡ ꯇꯔꯨꯛ ꯃꯈꯥꯏꯗ ꯂꯥꯛꯄ ꯑꯩꯁꯨ ꯑꯗꯨꯏ ꯃꯇꯥꯡꯗꯨꯗ ꯃꯪꯖꯦ ꯅꯨꯡꯉꯥꯏꯔꯒ ꯃꯪꯉ ꯂꯩꯕ ꯑꯗꯨꯏ ꯃꯥꯅ ꯊꯣꯡ ꯊꯤꯜꯂꯒ ꯑꯩꯗꯣ ꯈꯪꯗꯅꯅꯦ ꯑꯦ ꯀꯩꯅꯣꯅꯦ ꯁꯠ ꯁꯠ ꯊꯣꯛꯑꯒ ꯍꯥꯡꯉꯕ ꯋꯥꯔꯕꯖꯥꯠꯅꯦ ꯃꯥꯗꫭ
ꯅꯨꯄꯤ ꯃꯁꯦꯟ ꯆꯠꯄ ꯖꯥꯠꯂꫭ
ꯍꯣꯏ ꯃꯥ ꯀꯝꯄꯅꯤ ꯊꯕꯛ ꯇꯧꯋꯦꯕ ꯃꯥꯁꯦ ꯑꯗꯨꯒꯤ ꯃꯣꯏ ꯃꯃꯥꯟꯅꯕꯤꯈꯣꯏ ꯁꯤꯗ ꯂꯩꯃꯤꯟꯅꯕ ꯃꯃꯥꯟꯅꯕꯤ ꯈꯣꯏ ꯆꯠꯄꯅꯦ
ꯅꯠꯇꯗꯤ ꯃꯌꯥꯡꯁꯤꯡꯅ ꯆꯠꯂꯨꯕ ꯖꯥꯠꯂꯥ ꯈꯟꯕ ꯑꯩꯅ
ꯃꯌꯥꯡꯅꯤꯅꯦ ꯅꯪꯕꯣ
ꯑꯦ ꯑꯁꯦ ꯃꯌꯥꯡꯅꯦ ꯍꯥꯏꯕ
ꯑꯧ
ꯅꯍꯥꯟ ꯅꯣꯏ ꯂꯩꯃꯤꯟꯅꯔꯨꯗꯤ ꯃꯌꯥꯡ ꯅꯥꯇꯦ ꯍꯥꯏꯗꯥꯏ
ꯑꯣ ꯑꯗꯨꯗꯤ ꯔꯨꯝ ꯇꯣꯡꯉꯥꯜꯂꯦ
ꯑꯗꯨ ꯍꯥ ꯌꯥꯝ ꯂꯥꯡꯕ ꯑꯩꯉꯣꯟꯗ
ꯂꯥꯡꯗꯦꯅ
ꯁ꯭ꯀꯨꯜ ꯇꯥꯏꯃꯤꯡ ꯑꯣꯏꯕꯒꯤꯀꯣ ꯒꯥꯔꯤ ꯃꯌꯥꯝꯁꯤ ꯂꯣꯏꯔꯦ ꯂꯝꯕꯤ ꯃꯅꯥꯛꯇ ꯂꯩꯕꯅꯤꯅ ꯑꯈꯣꯏꯗꯤ
ꯑꯁ ꯉꯔꯥꯡꯗꯣ ꯎꯝ ꯈꯣꯏꯃꯥꯈꯣꯢꯔꯣ
ꯎꯝ
ꯂꯦꯌꯦ ꯑꯩꯒꯤ ꯒꯦꯁ ꯀꯩꯅꯣ ꯒꯦꯁ ꯄ꯭ꯂꯦꯠꯇꯨ ꯌꯥꯗꯕꯒꯤ ꯁꯦꯝꯃꯤ ꯀꯟꯅ
ꯎꯝ
ꯉꯔꯥꯡ ꯁꯦꯝꯒꯗꯕ ꯃꯤꯗꯣ ꯉꯔꯥꯡ ꯂꯥꯛꯑꯕꯅꯦꯕꯣ ꯑꯗꯨꯗ ꯈꯣꯏꯅ
ꯊꯕꯛ ꯆꯤꯟꯃꯟꯕꯒꯤ ꯉꯁꯤ ꯁꯪꯗ꯭ꯔꯦ ꯉꯁꯤꯗꯤ ꯁꯟꯗꯦꯖꯨ ꯑꯣꯏꯕꯅꯤꯅ ꯍꯌꯦꯡ ꯂꯥꯛꯑꯣ ꯍꯥꯏꯔꯨꯕꯒꯤ ꯉꯥꯁꯤ ꯑꯃꯨꯛꯀ ꯍꯥꯂꯛꯇꯨꯏ
ꯎꯝ
ꯑꯁ ꯉꯔꯥꯡ ꯈꯛ ꯃꯥꯏꯔꯦꯜ ꯑꯃꯨꯛꯀ ꯆꯥꯕ ꯐꯪꯉꯦꯕ ꯌꯥꯝ ꯍꯥꯎꯕ ꯋꯥꯅꯤ
ꯑꯥ
ꯑꯗꯨ ꯆꯤꯡꯒꯤ ꯆꯤꯡꯒꯤ ꯂꯧ ꯂꯩꯗꯅ
ꯎꯝ
ꯑꯗꯨꯒꯨꯝꯕ ꯍꯧꯕ ꯃꯥꯏꯔꯦꯟꯅꯦꯕꯀꯣ
ꯑꯣ ꯍꯥꯎꯔꯝꯒꯅꯤ ꯅꯞ ꯅꯞ ꯂꯥꯎꯕ꯭꯭ꯔꯣ
ꯍꯣꯏ ꯆꯥꯗꯕꯁꯨ ꯀꯨꯏꯕꯒꯤꯔꯥ ꯈꯪꯗꯦꯀꯣ
ꯎꯝ ꯍꯥꯎ ꯃꯥꯏꯔꯦꯟꯖꯨ
ꯌꯥꯍꯧ ꯊꯦꯡꯃꯟꯕꯒꯤꯔ ꯈꯪꯗꯦ ꯉꯥꯁꯥꯏ ꯕꯦꯕꯤ ꯈꯣꯏ ꯁ꯭ꯀꯨꯜ ꯂꯣꯏ ꯆꯠꯈꯔꯦ
ꯇꯕ꯭ꯔ
ꯎꯝ ꯇꯥꯏꯌꯦ
ꯑꯍꯝ
ꯉꯁꯤꯗꯤ ꯀꯩ ꯏꯟꯖꯥꯡ
ꯈꯪꯗꯦ ꯑꯩ ꯍꯧꯒꯠꯇ꯭ꯔꯤꯌꯦ
ꯑꯣ ꯐꯃꯨꯡꯗ ꯂꯩꯔꯦ
ꯐꯃꯨꯡꯗ ꯐꯝꯃ ꯂꯩ
ꯌꯨꯝꯗ ꯂꯩꯔꯕꯅꯤꯅ ꯅꯨꯡꯉꯥꯏꯔꯦ
ꯅꯨꯡꯉꯥꯏꯔꯦ ꯅꯨꯡꯉꯥꯏꯔꯦ ꯍꯣꯝ ꯁ꯭ꯋꯤꯠ ꯍꯣꯝ ꯍꯥꯏꯖꯦ
ꯎꯝ
ꯑꯩ ꯊꯕꯛ ꯂꯩꯇꯦ ꯐ꯭ꯔꯤꯗ ꯂꯩꯕꯅꯦ ꯍꯥꯏꯔꯁꯨꯀꯣ ꯌꯨꯝ ꯅꯠꯇꯗꯤ ꯀꯩꯅꯣ ꯅꯨꯡꯉꯥꯏꯇꯦꯗꯅ
ꯑꯧ
ꯃꯤꯕꯨ ꯔꯦꯁꯄꯦꯛ ꯇꯧꯗꯕ ꯑꯩꯅ
ꯈꯔ ꯏꯟꯖꯣꯏ ꯇꯧꯔꯣ
ꯇꯥꯏꯒꯣꯉꯝ ꯈꯣꯏꯗ ꯑꯩ ꯂꯩꯕꯗꯣ
ꯎꯝ
ꯑꯁ ꯑꯗꯨꯗꯁꯨ ꯌꯥꯍꯧ ꯊꯦꯡ
ꯎꯝ
ꯍꯥꯏꯗꯤ ꯉꯟꯅ ꯍꯧꯒꯠꯂꯁꯨ ꯀꯩꯗꯧꯔꯨꯅꯤ
ꯎꯝ
ꯑꯗꯨꯒꯤ ‌ ꯃꯄꯥꯅ ꯍꯥꯏꯗꫭ ꯑꯩꯈꯣꯏ ꯀꯥꯎꯗꯤꯟꯕꯨꯗꯤ ꯐꯖꯅ ꯒ꯭ꯌꯥꯟ ꯇꯥꯅ ꯇꯨꯝꯍꯟꯕꯅꯤꯀꯣ ꯍꯥꯏꯁꯤꯅꯤ ꯑꯍꯝ
ꯍꯧꯒꯠꯂꯦ ꯍꯥꯏꯕꯅꯦ ꯑꯃꯨꯛ ꯇꯨꯝꯅꯕ ꯃꯇꯝ ꯂꯩꯔꯗꯤ ꯐꯒꯗꯝꯅꯦ ꯇꯨꯝꯅꯤꯡꯉꯦ
ꯑꯁ ꯅꯪ ꯄꯨꯡ ꯀꯌꯥꯗ ꯆꯠꯇꯣꯏꯅꯣ
ꯎꯝ ꯇꯦꯟ ꯊꯥꯔꯇꯤ ꯇꯥꯔꯗꯤ ꯆꯠꯂꯅꯤ
ꯑꯗꯨꯗꯤ ꯌꯥꯝ ꯉꯜꯂꯤꯗꯀꯣ
ꯉꯟꯗꯤꯌꯦ ꯐꯤꯔꯣꯜ ꯁꯦꯠꯄꯗ ꯄꯨꯡ ꯃꯌꯥꯝ ꯆꯪꯉꯅꯤ
ꯎꯝ ꯅꯍꯥꯟ ꯅꯪ ꯏꯁꯇꯦꯇꯁꯇ ꯑꯩ ꯅꯣꯛꯅꯤꯡꯕꯅ ꯂꯣꯏ ꯃꯥꯏꯗꫭ
ꯅꯃꯥꯏꯗꯣ ꯉꯥꯡꯉꯤ ꯅꯠꯇ꯭ꯔꯣ
ꯑꯩ ꯃꯥꯏ ꯐꯥꯎ ꯀꯩꯕ
ꯔꯦꯠ ꯑꯣꯏꯌꯦ ꯍꯥꯏꯕ ꯅꯃꯥꯥꯏꯗꯣ ꯂꯤꯞꯁꯇꯤꯛ ꯇꯩꯔꯨꯕ ꯃꯥꯜꯂꯤ ꯅꯪꯒꯤꯗꯣ
ꯇꯩꯌꯦ ꯇꯩꯌꯦ ꯎꯝ ꯃꯥꯏꯗꯁꯨ ꯇꯩꯌꯦ ꯅꯥꯠꯇꯣꯟꯗꯁꯨ ꯇꯩꯌꯦ ꯆꯤꯟꯗꯁꯨ ꯇꯩꯌꯦ
ꯅꯥꯇꯣꯅꯗꯁꯨ ꯇꯩꯔꯃꯒꯅꯤ ꯑꯁꯦꯡꯕ꯭ꯔꯣ
ꯑꯧ
ꯑꯗꯨ ꯑꯣꯏꯔꯗꯤ ꯎꯝ ꯄꯨꯔꯥ ꯆꯥꯞꯄ꯭ꯔꯤ ꯃꯥꯜꯂꯝꯒꯅꯤ
ꯑꯗꯨꯗ ꯀꯩꯅꯣꯁꯨ ꯍꯥꯞꯄꯤꯗꯅ ꯕꯤꯟꯗꯤꯁꯨ ꯍꯥꯞꯄꯤꯗꯅ
ꯑꯗꯨꯕꯨꯗꯤ ꯃꯔꯛ ꯃꯔꯛ ꯇꯥꯅꯦꯅꯦ
ꯑꯦꯁ ꯐꯥꯒꯤ ꯇꯧꯕꯅꯦꯀꯣ ꯁꯨꯝ
ꯃꯔꯛ ꯃꯔꯛꯇ ꯈꯛꯇꯅꯦ ꯍꯥꯄꯤꯗꯣ
ꯎꯝ ꯍꯣꯏ ꯅꯣꯏꯗꯤ ꯀꯨꯆꯨ ꯉꯧꯕꯅꯤꯅꯀꯣ ꯑꯗꯨꯝ ꯐꯖꯩꯗ ꯃꯌꯥꯡꯁꯤꯡ ꯑꯗꯨꯃꯥꯏꯅ ꯀꯦ ꯑꯗꯤ ꯑꯁ ꯇꯜꯂꯦꯗ
ꯄꯛꯇꯦ ꯑꯩꯉꯣꯟꯗ ꯕꯤꯟꯗꯤꯗꯣ ꯑꯩ ꯑꯃꯨꯔꯛꯇꯤ ꯂꯩꯕꯅꯤꯀꯣ ꯍꯥꯏꯗꯤ ꯑꯩꯗꯣ ꯁꯔꯤ ꯏꯁꯩ ꯂꯩꯕ ꯊꯕꯛ ꯃꯐꯝꯗ ꯑꯗꯨꯗꯨꯒꯤ ꯎꯝ ꯁꯥꯔꯤ ꯁꯦꯠꯂꯕꯅꯤꯅ ꯕꯤꯟꯗꯤꯗꯣ ꯄꯛꯀꯗ꯭ꯔꯅ ꯂꯩꯔꯝꯕꯅꯦꯕ ꯑꯗꯨꯒ ꯁꯨꯡꯄꯛ ꯄꯛꯇꯦ ꯑꯗꯨꯒꯤ ꯍꯧꯖꯤꯛ ꯃꯌꯥꯝ ꯂꯩꯔꯤ ꯁꯤꯖꯤꯟꯅꯗ꯭ꯔꯦ
ꯎꯝ ꯃꯦꯟꯗꯦꯇꯔꯤꯗꯤ ꯅꯠꯇ꯭ꯔꯣ ꯅꯨꯡꯇꯤꯒꯤ ꯕꯤꯟꯗꯤꯒꯨꯝ ꯍꯥꯞꯄꯁꯦ
ꯑꯥ ꯑꯩꯈꯣꯏꯒꯤ ꯏꯁꯥꯒꯤ ꯑꯄꯥꯝꯕꯅꯤ ꯑꯗꯨꯒ ꯀꯦꯔꯛꯇ꯭ꯔꯗꯤ ꯑꯃꯨꯛ ꯆꯩꯔꯛꯒꯅꯦ ꯀꯣ ꯀꯩꯒꯤ ꯀꯦꯗ꯭ꯔꯤꯅꯣ
ꯑꯩꯗꯤ ꯑꯗꯨꯝ ꯐꯖꯩꯗ